ꯑꯥ ꯇꯥꯔꯦ ꯇꯥꯔꯦ
ꯁꯦꯡꯅ ꯐꯖꯟ ꯇꯥꯔꯕ
ꯑ ꯇꯥꯔ ꯑꯈ ꯄꯤꯑ
ꯕꯤ ꯀꯅ ꯍꯥꯄ
ꯑꯥ ꯄꯤꯛꯅ ꯇꯥꯏ ꯄꯤꯛꯅ
ꯌꯥꯔꯕ꯭ꯔꯥ
ꯑꯥ ꯌꯥꯔꯦ
ꯑꯣꯐ ꯂꯩ ꯀꯌꯥꯝꯄꯥꯥꯜ ꯑꯣꯏꯔꯒ
ꯂꯥꯏꯔꯤꯛ ꯄꯥꯕꯁꯦ ꯀꯣꯕꯔ ꯈꯛ ꯉꯥꯏꯔꯦ ꯀꯕꯔ ꯄꯦꯁꯇꯣ ꯑꯗꯨ ꯈꯛ ꯄꯥꯁꯤꯟꯗꯣꯏꯗꯅꯤ ꯍꯥꯏꯥꯏꯔꯦ
ꯃꯅꯤꯡ ꯂꯣꯏ ꯂꯣꯏꯊꯣꯛꯈ꯭ꯔꯦꯕ
ꯔꯨꯗꯤ ꯑꯩꯒꯤ ꯈꯔ ꯄꯤꯔꯛꯄ ꯗꯔꯀꯥꯔ ꯑꯣꯏꯔꯦꯅꯦ ꯀꯣꯕꯔꯗꯨꯗꯤ ꯄꯥꯕ ꯀꯥꯟꯅꯔꯣꯏꯗꯕꯅꯤꯅ
ꯑꯗꯨꯁꯨ ꯀꯥꯟꯅꯗꯣꯏꯅꯦ ꯍꯥꯏꯗꯤ ꯃꯥꯒꯤ ꯀꯩꯅꯣꯒꯨꯝꯕ ꯂꯩꯔꯝꯅꯤꯗꯅ ꯇꯣꯄꯤꯛ ꯃꯃꯤꯡꯒꯨꯝꯕ ꯑꯗꯨꯗꯣ ꯑꯗꯨꯗꯣ ꯈꯪꯖꯤꯜꯂꯗꯤ ꯀꯥꯟꯅꯗꯣꯏꯅꯦ
ꯑꯣ ꯄꯩꯈꯥꯗ ꯍꯪꯉꯛꯀꯅꯤ ꯍꯥꯏꯕ꯭ꯔꯣ ꯑꯗꯨꯝꯕꯁꯨ
ꯀꯅꯥꯅ ꯈꯪꯕ ꯇꯝ ꯉꯝꯕ ꯅꯠꯇꯦ ꯑꯗꯨꯝ ꯌꯥꯎꯔꯛꯄꯁꯨ ꯀꯅꯥꯅ ꯈꯪꯗꯣꯏ
ꯄꯥꯗꯧꯕ ꯂꯩꯔꯗꯤ ꯄꯤꯁꯜꯂꯛꯑꯣ ꯄꯥꯊꯔꯗꯨꯅꯦ ꯍꯧꯖꯤꯛ
ꯍꯣꯏ ꯄꯤꯁꯤꯜꯂꯛꯑ ꯑꯩ ꯂꯤꯁ ꯑꯝꯇ ꯁꯦꯝꯃꯤꯒꯦ
ꯍꯣꯏ ꯄꯥꯅꯕ ꯂꯩꯇꯕ ꯑꯩ ꯉꯥꯎꯔꯦꯕ ꯑꯩꯁꯦ
ꯑꯗꯨ ꯁꯤꯡꯖꯨ ꯑꯣꯏꯔꯁꯨ ꯑꯗꯨꯝ ꯌꯥꯕꯠꯇ꯭ꯔꯣ
ꯏꯏ ꯏꯁꯤꯡꯖ ꯑꯣꯏꯔꯁꯨ ꯀꯥꯏꯗꯦ
ꯑꯗꯨꯗꯤ ꯍꯥꯏꯗꯤ ꯈꯔ ꯃꯌꯥꯟ ꯃꯌꯥꯟ ꯑꯣꯏꯔꯅꯦꯕ ꯇꯧꯗꯣꯏꯁꯦ
ꯎ
ꯍꯥꯏꯗꯤ ꯂꯩꯗꯅ ꯍꯛꯆꯥꯡ ꯀꯌꯥꯠꯀꯤꯁꯨ ꯌꯥꯎꯔꯅꯤ ꯑꯗꯒꯤ ꯑꯅꯥ ꯂꯥꯥꯏꯌꯦꯡꯒꯤꯁꯨ ꯌꯥꯎꯔꯅꯤ ꯑꯗꯒꯤ ꯏꯁꯥꯟꯅ ꯈꯣꯠꯅꯕꯁꯨ ꯌꯥꯎꯔꯅꯤ ꯑꯩꯗꯒꯤ ꯃꯇꯧ ꯀꯔꯝꯅ ꯁꯥꯟꯅꯕ ꯍꯧꯔꯛꯈꯤ ꯑꯗꯩ ꯁꯥꯟꯅꯕ ꯈꯛꯇꯦ ꯅꯠꯇꯦꯗ ꯃꯌꯥꯝ ꯁꯨꯔꯦꯗ ꯄꯨꯂꯞ ꯀꯣꯛꯀꯤ ꯀꯩꯒꯤ ꯋꯥꯈꯜ ꯆꯖꯣꯏꯕꯒꯤꯁꯨ ꯑꯗꯒꯤ ꯃꯤꯔꯣꯟ ꯊꯤꯡꯗꯧꯕꯒꯤꯁꯨ ꯄꯨꯂꯞ ꯌꯥꯔꯅꯦ
ꯑꯣ ꯑꯦ ꯑꯗꯨꯗꯤ ꯌꯥꯏꯌꯦ ꯁꯤꯡꯖꯨ ꯑꯣꯏꯔꯁꯨ ꯉꯍ ꯃꯤꯔꯣꯟ ꯊꯨꯡꯗꯕ ꯋꯥꯈꯜ ꯁꯣꯏꯕ ꯑꯗꯨꯒꯩꯗꯣ ꯀꯃꯥꯏꯅ ꯐꯅꯤꯒ ꯍꯥꯏꯕ ꯌꯥꯎꯕ ꯑꯣꯏꯔꯝꯃꯗꯤꯀꯣ ꯑꯗꯨꯁꯨ ꯈꯪꯖꯍꯧꯕ ꯗꯔꯀꯥꯔ ꯑꯣꯏꯗꯅ ꯃꯤ ꯑꯃ ꯈꯛꯇꯪ ꯈꯪꯕꯗꯨꯗꯤ ꯀꯥꯟꯅꯔꯣꯏꯕ ꯅꯠꯇ꯭ꯔꯥ ꯑꯗꯨꯗꯨꯅ ꯈꯔ ꯁꯦꯌꯔ ꯇꯧꯁꯜꯂꯛꯑꯣ
ꯍꯣꯏ ꯑꯗꯨꯅꯤ ꯃꯈꯟ ꯃꯈꯟ ꯈꯪꯕ ꯍꯥꯏꯁꯦ ꯀꯥꯟꯅꯩꯇꯦ ꯑꯩꯁꯨꯦ ꯑꯗꯨ ꯈꯪꯗꯦꯅꯦ ꯃꯌꯥꯝꯗꯣ ꯄꯨꯟꯁꯤꯜꯂꯛꯇꯅ ꯑꯃꯨꯛ ꯄꯨꯡꯌꯥꯟ ꯌꯥꯟꯁꯤꯟꯅꯗꯅ ꯑꯃꯨꯛ ꯍꯦꯟꯅ ꯁꯥꯊꯤꯗꯣꯏ ꯖꯥꯠꯂ
ꯈꯪꯗꯦ
ꯑꯣꯏꯅꯤ ꯑꯗꯨꯁꯨ ꯑꯗꯨ ꯑꯗꯨꯗꯤ ꯀꯃꯥꯏꯅ ꯇꯧꯅꯤ ꯑꯣꯏ ꯈꯔ ꯍꯥꯏꯔꯣꯂꯦ
ꯄꯥꯕ ꯇꯥꯕꯅꯤ ꯁꯤꯡꯖꯨ ꯁꯨꯔꯁꯨ ꯁꯨꯗꯅꯕ ꯃꯑꯣꯡꯗ ꯃꯌꯥꯝ ꯌꯥꯟꯖꯟꯅꯍꯜꯂꯁꯨꯀꯣ ꯍꯥꯏꯗꯤ ꯐꯖꯅ ꯇꯣꯈꯥꯏ ꯇꯣꯈꯥꯏ ꯃꯥꯏ ꯃꯥꯏ ꯖꯒꯥꯗ ꯆꯪꯒꯤꯅꯕ ꯃꯑꯣꯡꯗ ꯄꯥꯔ ꯂꯣꯏꯔꯦ ꯌꯥꯟꯖꯟꯅꯗꯅꯕ
ꯁꯨꯄꯥ ꯄꯥꯥꯗꯕꯗꯤ ꯌꯥꯗꯕꯖꯥꯂꯥ ꯃꯁꯤ ꯇꯧꯔꯤꯖꯤꯕꯨ ꯑꯋꯥꯕ ꯄꯤꯔꯤꯁꯤꯕꯨ
ꯌꯥꯗꯕꯒꯤꯅꯤꯗꯅ ꯂꯩꯔꯝꯃꯤꯗꯣ ꯌꯥꯔꯗꯤ ꯄꯥꯗ꯭ꯔꯁꯨ ꯌꯥ ꯗꯨꯝ ꯊꯣꯛꯄ ꯊꯣꯛꯄ ꯇꯧꯅꯔꯝꯃꯅꯤꯗꯅ ꯄꯥꯗ ꯌꯥꯗꯦ ꯍꯥꯏꯕ ꯂꯩꯔꯝꯕꯩꯅꯦꯕ
ꯑꯗꯨꯅꯦ ꯇꯧꯏꯁꯦ ꯑꯗꯣ ꯑꯩꯗꯤ ꯆꯥꯛꯆꯥꯥꯗ꯭ꯔꯗꯤ ꯄꯨꯛ ꯊꯟꯗꯕꯒꯨꯝꯕꯅꯦꯕ ꯅꯠꯇ꯭ꯔꯥ ꯁꯤꯁꯨ ꯇꯧꯗꯕ ꯌꯥꯗꯕ ꯑꯃ ꯑꯣꯏꯕꯩ
ꯎꯝ ꯃꯥꯅꯦ ꯆꯥꯛ ꯆꯥꯗ꯭ꯔꯁꯨ ꯄꯨꯛꯄꯨ ꯊꯜꯂꯝꯃꯗꯤ ꯑꯗꯨꯁꯨ ꯄꯥꯗ꯭ꯔꯁꯨ ꯌꯥꯔꯦꯗꯅ ꯂꯩꯔꯝꯃꯤ ꯃꯌꯥꯝꯁꯦ ꯑꯝꯕꯧ ꯄꯨꯊꯣꯔꯛꯑꯝꯗ꯭ꯔꯁꯨ ꯌꯥꯔꯦꯀꯣ ꯑꯗꯨꯅꯤꯇꯥ
ꯍꯣꯏꯅꯦ ꯍꯣꯏꯅꯦ ꯀꯩ ꯏꯟꯖꯥꯡ ꯆꯥꯖꯤꯟꯒꯔꯥꯒꯦ
ꯏꯟꯁꯥꯡꯁꯦ ꯉꯁꯤꯒꯤ ꯍꯋꯥꯏ ꯑꯥ ꯑꯁꯥꯡꯕꯤꯗꯣ ꯑꯗꯨꯗꯣ ꯆꯝꯊꯣꯡ ꯊꯣꯡꯉꯦ ꯑꯗꯨꯗꯨꯒ ꯑꯥ ꯍꯋꯥꯏ ꯑꯁꯥꯡꯕꯤ ꯑꯃꯅꯦ ꯀꯥꯡꯍꯧ ꯉꯧꯁꯟꯒꯔꯦ ꯑꯗꯨ ꯑꯗꯨꯃꯥꯏꯅ ꯆꯥꯔꯦ
ꯍꯋꯥꯏ ꯑꯁꯥꯡꯕꯤ ꯆꯝꯐꯨꯠ ꯑꯝꯒ ꯍꯥꯞꯀꯅꯤꯗꯅ
ꯑꯥ ꯏꯔꯣꯟꯕ ꯑꯝꯁꯨ ꯍꯥꯞꯆꯟꯒꯦ ꯇꯧꯕꯅꯦ ꯑꯗꯨꯗ ꯈꯤꯇꯪ ꯃꯇꯝꯖꯦ ꯈꯨꯌꯧꯅꯒꯔꯕꯀꯣ ꯑꯗꯨꯗꯨꯅ ꯍꯥꯞꯐꯧꯗ꯭ꯔꯦ ꯑꯗꯨꯗꯨꯃꯗꯤ ꯑꯗꯣ ꯍꯣꯔꯦꯟꯗꯥꯥꯡ ꯑꯣꯏꯅ ꯇꯧꯔꯅꯤ ꯑꯦ ꯍꯣꯔꯦꯟꯗꯥꯡꯅ ꯍꯋꯥꯏꯒꯤ ꯃꯊꯦꯜ ꯑꯣꯏꯅ ꯇꯧꯔꯅꯤ ꯍꯥꯏꯗꯤ ꯎꯝ ꯍꯋꯥꯏ ꯀꯥꯡ ꯀꯣ ꯍꯋꯥꯏ ꯀꯥꯡꯇꯛꯇꯣ ꯑꯗꯨꯝ ꯃꯨꯁꯣꯔꯤꯁꯨ ꯂꯩꯗꯅ ꯍꯋꯥꯏꯖꯦ ꯑꯗ ꯑꯩꯗꯤ ꯀꯥꯡꯇꯛꯁꯤꯅ ꯄꯥꯝꯃꯦꯕ ꯑꯗꯨꯗꯨꯅ ꯑꯩꯅ ꯄꯥꯝꯕꯅꯤꯅ ꯍꯧꯔꯦꯟꯁꯦ ꯑꯩꯅ ꯊꯣꯡꯗꯧꯅꯤꯅ ꯄꯨꯖꯥꯔꯤ ꯑꯩꯒꯤ ꯑꯄꯥꯝꯕꯗꯣ ꯇꯧꯊꯠꯂꯅꯦꯕꯀꯣ ꯑꯗꯣ ꯍꯋꯥꯏ ꯀꯥꯡꯇꯛ ꯑꯃ ꯊꯣꯡꯉꯅꯤ ꯑꯩꯖꯦ ꯀꯔꯤꯅꯣꯝꯃꯁꯨ ꯌꯥꯝ ꯆꯥꯅꯤꯡꯉꯤꯌꯦ ꯍꯣꯔꯦꯟ ꯑꯗꯨꯝ ꯆꯥꯛꯈꯨꯝꯗ ꯂꯩꯔꯀꯥꯟꯗ ꯊꯣꯛꯂꯛꯀꯥꯟꯗꯨꯗ ꯑꯣꯏꯟ ꯇꯧꯔꯗꯣꯏ ꯆꯥꯔꯕꯣ ꯆꯥꯛ
ꯑꯥ ꯆꯥꯛ ꯆꯥꯗꯔꯤ ꯑꯩꯁꯦ ꯑꯩꯗꯤ ꯌꯥꯍꯧ ꯈꯔ ꯊꯦꯡꯕ ꯃꯤꯅꯤꯅ ꯑꯗꯨꯝ ꯈꯔ ꯊꯦꯡꯅ ꯆꯥꯏ ꯍꯥꯏ ꯇꯥꯔꯦ ꯑꯩꯗꯤ ꯆꯥꯛ ꯆꯥꯗ꯭ꯔꯤꯕꯥꯥꯎꯕ ꯑꯌꯨꯛ ꯑꯗꯨꯝ ꯑꯣꯏꯅꯕ ꯑꯩ ꯆꯥꯛꯁꯤ ꯆꯥꯊꯣꯛꯈꯤ ꯇꯥꯔꯒꯗꯤ ꯑꯁ ꯉꯁꯤ ꯅꯨꯃꯤꯠꯁꯦ ꯂꯣꯏꯗꯧꯔꯦꯅ ꯑꯩ ꯆꯥꯛ ꯆꯥꯒꯔꯦꯅꯦ ꯆꯥꯛ ꯆꯥꯒꯤꯕꯗꯨ ꯀꯨꯏꯔꯦ ꯅꯦꯅ ꯍꯥꯏꯔ ꯈꯟꯅꯦꯕ ꯑꯗꯨꯏꯗꯨꯅ ꯑꯩꯗꯤ ꯈꯔ ꯉꯜꯂꯒ ꯁꯨꯝ ꯂꯩꯕ ꯃꯥꯟꯅꯕꯀꯣ ꯑꯗꯨꯃꯥꯏꯅ ꯆꯥꯛꯁꯤ ꯆꯥꯗꯔꯤ ꯈꯔ ꯊꯦꯡꯅ ꯆꯥꯒꯦꯅ ꯑꯩꯁꯨ ꯍꯋꯥꯏ ꯀꯥꯡꯇꯛ ꯌꯥꯝ ꯄꯥꯝꯃꯦ ꯑꯩꯗꯤ ꯃꯤ ꯃꯤꯗꯤ ꯑꯇꯣꯞꯄ ꯍꯋꯥꯏꯅ ꯄꯥꯝꯃꯦ ꯍꯥꯏ ꯁꯒꯣꯜ ꯍꯋꯥꯏ ꯒꯨꯝꯕ ꯑꯗꯒꯤ ꯍꯋꯥꯏ ꯃꯨꯁꯣꯔꯤ ꯑꯃ ꯑꯩꯁꯨ ꯍꯋꯥꯏ ꯀꯥꯡꯇꯛꯇꯣ ꯑꯈꯣꯏ ꯌꯥꯝ ꯇꯣꯏꯍꯟꯗꯅ ꯊꯣꯡꯕꯗꯣ ꯑꯗꯨꯏꯗꯨ ꯌꯥꯝ ꯍꯥꯎꯋꯦ ꯑꯩ
ꯑꯣ ꯑꯩ ꯇꯣꯏꯍꯟꯗꯅ ꯊꯣꯡꯕꯗꯨꯕꯨꯗꯤ ꯈꯪꯗꯦꯀꯣ ꯑꯗꯣ ꯑꯩꯗꯤ ꯑꯗꯨꯝ ꯇꯣꯏꯔꯒ ꯑꯗꯨꯝ ꯇꯣꯏꯔꯒ ꯂꯩꯔꯝꯕꯁꯦ ꯁꯤꯖꯤꯅꯗꯤ ꯎꯝ ꯍꯥꯎꯕ ꯎꯃꯥꯏꯅ ꯇꯧꯋꯦꯕꯀꯣ ꯍꯣꯏ ꯆꯨꯝꯃꯦ ꯆꯥꯛ ꯆꯥꯗ꯭ꯔꯤ ꯆꯥꯛ ꯑꯗꯨꯝ ꯆꯥꯛ ꯆꯥꯗ꯭ꯔꯗꯤ ꯑꯌꯨꯛꯅꯦ ꯍꯥꯏꯗꯣ ꯆꯨꯝꯗꯣꯏ ꯑꯣꯏꯗꯣꯏꯅꯦ ꯍꯥꯏꯗꯤ ꯑꯩꯗꯣ ꯆꯥꯛꯇꯣ ꯉꯁꯥꯏ ꯄꯨꯡ ꯅꯤꯄꯥꯥꯟ ꯃꯈꯥꯏ ꯑꯗꯨꯋꯥꯏ ꯃꯄꯥ ꯆꯥꯒꯔꯦꯕꯀꯣ ꯑꯗꯨꯗꯨꯅ ꯑꯩ ꯋꯥꯈꯟꯖꯦ ꯍꯧꯖꯤꯛ ꯊꯦꯡꯉꯥꯕꯣꯏꯗ ꯅꯤꯡꯉꯤ ꯍꯥꯏꯕ ꯈꯪꯕ꯭ꯔꯥ ꯑꯗꯨꯝ ꯅꯨꯃꯤꯠ ꯇꯥꯗꯣꯔꯦ ꯁꯤꯒꯤ ꯋꯥ ꯍꯌꯦꯡ ꯍꯥꯏꯅꯤ ꯁꯤꯒꯤ ꯋꯥꯈꯟꯗ ꯉꯥꯛꯇꯅꯦꯕ ꯑꯩꯅ ꯈꯟꯂꯤꯖꯦ ꯗꯤ ꯆꯥꯔꯔꯣꯏ ꯑꯗꯨꯅ ꯈꯔ ꯊꯦꯡꯅ ꯆꯥꯔꯅꯤ ꯗꯨꯝ ꯉꯜꯂ ꯂꯩꯕ ꯃꯥꯟꯅꯕ
ꯍꯣꯏ ꯑꯗꯨꯅꯦ ꯑꯩꯅ ꯇꯧꯔꯤ ꯐꯣꯔꯃꯨꯂꯥꯁꯤꯅ ꯈ꯭ꯋꯥꯏ ꯐꯕꯅꯦ ꯅꯪ ꯉꯁꯥꯏ ꯉꯟꯇꯥ ꯄꯨꯡ ꯅꯤꯄꯥꯟ ꯃꯈꯥꯏ ꯆꯥꯒꯔꯝꯅꯤꯅ ꯍꯧꯖꯤꯛ ꯀꯥꯎꯔꯃꯅꯤ ꯌꯣ ꯀꯩꯅꯣ ꯇꯧꯔꯤ ꯍꯥꯏꯕ ꯍꯥꯏꯗꯤ ꯍꯌꯦꯡ ꯅꯣꯡꯉꯥꯜꯂꯛꯀꯅꯤ ꯍꯥꯏꯔꯒ ꯑꯃꯨꯛ ꯅꯪ ꯑꯗꯨꯃꯥꯏꯅ ꯄꯥꯈꯠꯄ ꯐꯥꯎꯔꯤ ꯍꯌꯦꯡ ꯅꯣꯡꯉꯥꯜꯂꯛꯀꯅꯤ ꯄꯥꯈꯠꯂꯤꯁꯤꯕꯨ ꯍꯌꯦꯡꯁ ꯀꯔꯤ ꯂꯩꯒꯦ ꯀꯔꯤ ꯄꯥꯈꯠꯄ ꯊꯕꯛ ꯂꯩꯒꯦ
ꯍꯌꯦꯡꯁꯤꯔꯣ ꯃꯤꯁꯟ ꯑꯃ ꯆꯥꯡꯗꯧ ꯂꯩꯌꯦ ꯂꯥꯟꯐꯝ ꯑꯃ ꯌꯥꯝꯅ ꯆꯥꯎꯕ ꯂꯥꯟꯐꯝꯅꯦ ꯑꯗꯣ ꯈꯪꯗꯦ ꯈꯨꯠꯂꯥꯏꯁꯦ ꯃꯇꯤꯛ ꯆꯥꯔꯕ ꯆꯥꯗ꯭ꯔꯤꯕ ꯑꯩ ꯈꯪꯗ꯭ꯔꯤꯑꯕꯀꯣ ꯑꯗꯨꯗꯨꯅ ꯑꯗꯨ ꯈꯪꯗ꯭ꯔꯤꯕꯩꯅꯦ ꯈꯨꯠꯂꯥꯏꯁꯦ ꯃꯇꯤꯛ ꯆꯥꯔꯦ ꯈꯪꯉꯗꯤ ꯑꯩꯁꯦ ꯑꯗꯨꯝ ꯀꯩꯁꯨ ꯈꯜꯂꯔꯣꯏꯗꯕ ꯃꯇꯤꯛ ꯆꯥꯗ꯭ꯔꯤꯕ ꯃꯥꯜꯂꯦ ꯑꯩꯅ ꯁꯨꯝ ꯈꯟꯕꯗꯀꯣ ꯑꯗꯨꯗꯨꯅꯅꯦ ꯑꯩꯁꯦ ꯈꯤꯇꯪ ꯄꯥꯈꯠꯂꯦ ꯑꯗꯣ ꯑꯗꯨ ꯈꯪꯕ꯭ꯔꯥ ꯑꯩꯈꯣꯏꯒꯤ ꯑꯩꯅ ꯋꯥ ꯉꯥꯡꯉꯁꯦ ꯑꯩꯈꯣꯏ ꯃꯅꯤꯡꯗ ꯃꯤ ꯉꯥꯡꯕ ꯃꯌꯥꯝ ꯇꯥꯕ꯭ꯔꯥ ꯌꯥꯝꯅ
ꯇꯥꯗꯦ ꯀꯔꯤꯝ ꯇꯥꯗꯦ ꯅꯪ ꯈꯣꯟ ꯈꯛꯇꯪ ꯇꯥꯏ ꯏꯤꯛ ꯏ ꯆꯤꯛ ꯆꯤꯏ ꯀꯔꯤꯝ ꯇꯥꯗꯦ ꯇꯣꯛꯄ ꯑꯗꯨ ꯅꯪꯅ ꯂꯥꯟꯐꯝ ꯍꯥꯏꯔꯤꯁꯤꯕꯨ ꯑꯩꯒꯤꯗꯃꯛꯇꯗꯤ ꯍꯣꯏ ꯂꯥꯟꯕꯗꯤ ꯂꯥꯟꯅꯤ ꯂꯥꯟꯗꯁꯨ ꯈꯨꯠꯂꯥꯏꯒꯤ ꯃꯊꯧ ꯇꯥꯏ ꯑꯗꯨꯕꯨ ꯑꯩꯈꯣꯏꯒꯤ ꯍꯩꯁꯤꯡꯕ ꯑꯩꯈꯣꯏꯒꯤ ꯏꯁꯀꯤꯜ ꯍꯥꯏꯗꯣꯏꯔꯥ ꯑꯩꯈꯣꯏꯒꯤ ꯏꯁꯥ ꯒꯤ ꯈꯨꯠꯁꯥ ꯍꯩꯕ ꯍꯥꯏꯗꯣꯔꯥ ꯑꯗꯨꯃꯥꯏꯅ ꯁꯤꯅ ꯍꯦꯟꯅ ꯃꯊꯧ ꯇꯥꯏ ꯍꯥꯏꯅ ꯈ ꯈꯜꯂꯦ ꯍꯥꯏꯗꯤ ꯑꯩꯈꯣꯏ ꯈꯨꯠꯂꯥꯏꯗꯣ ꯐꯅ ꯊꯧ ꯇꯥꯔꯒꯁꯨ ꯑꯩꯈꯣꯏꯒꯤ ꯈꯨꯠꯂꯥꯏꯗꯨ ꯀꯃꯥꯏꯅ ꯁꯤꯖꯤꯟꯅꯗꯣꯏꯅꯣ ꯈꯪ ꯇꯥꯔꯒꯗꯤ ꯑꯃꯨꯛ ꯌꯥꯔꯣꯏꯗ꯭ꯔꯤꯅꯦꯕ ꯑꯗꯨꯅ ꯈꯨꯠꯂꯥꯏꯁꯨ ꯐꯕ ꯑꯗꯨꯒ ꯑꯩꯈꯣꯏꯒꯤ ꯈꯨꯠꯁꯥꯁꯤꯁꯨ ꯍꯩꯕ ꯑꯩꯈꯣꯏꯒꯤ ꯑꯩꯒꯤ ꯍꯩꯊꯣꯏ ꯁꯤꯡꯊꯣꯏꯕ ꯑꯩꯈꯣꯏꯒꯤ ꯏꯁꯀꯤꯜꯁꯤꯁꯨ ꯌꯥꯝ ꯃꯔꯨ ꯑꯣꯏꯌꯦꯅ ꯑꯗꯨꯃꯥꯏꯅ ꯀꯔꯤ ꯏꯁꯀꯤꯜꯁꯤ ꯀꯔꯤ ꯍꯥꯏꯅꯤ ꯃꯩꯇꯩꯂꯣꯟꯗ
ꯍꯣꯏꯅꯦ ꯑꯗꯨꯝ ꯍꯩꯊꯣꯏ ꯁꯤꯡꯊꯣꯏꯕ ꯍꯥꯏꯔꯗꯣꯏ ꯑꯗꯨ ꯑꯗꯨꯝ ꯑꯣꯏꯗꯣꯏ ꯅꯠꯇ꯭ꯔꯣ ꯑꯗꯨꯃꯥꯏꯅ
ꯍꯣꯏ ꯈꯨꯠꯁ ꯍꯩꯕ ꯍꯥꯏꯗꯣꯏꯔꯥ
ꯍꯣꯏ ꯈꯨꯠꯁꯥ ꯍꯩꯕ ꯑꯗꯨꯝ ꯌꯥꯔꯦ ꯈꯨꯠꯁꯥ ꯍꯩꯕꯗꯣ ꯑꯃꯔꯣꯝꯗ ꯑꯃꯨꯛ ꯆꯠꯈ꯭ꯔꯅꯤ ꯑꯗꯨꯗꯨꯅ ꯍꯩꯊꯣꯏ ꯁꯤꯡꯊꯣꯏꯕ ꯍꯥꯏꯔꯁꯦ ꯈꯔ ꯍꯩꯊꯣꯏ ꯁꯤꯡꯊꯣꯏꯕꯀꯣ ꯗꯔꯀꯥꯔ ꯑꯣꯏ ꯍꯥꯏꯗꯣꯏꯕ ꯍꯣꯏ ꯎꯝ ꯍꯩꯊꯣꯏ ꯁꯤꯡꯗꯣꯔꯦꯅꯗꯤ ꯈꯟꯖꯩ ꯆꯕꯅꯦꯕꯀꯣ ꯑꯗꯣ ꯌꯥꯗꯦ ꯃꯌꯥꯝꯒ ꯄꯨꯜꯂꯀꯥꯟꯗꯀꯣ
ꯑꯁ ꯑꯗꯨ ꯌꯥꯝ ꯀꯩꯅꯣ ꯇꯧꯕꯁꯨ ꯌꯥꯝ ꯐꯠꯇꯕꯁꯨ ꯅꯠꯇꯤ ꯅꯠꯇꯦꯗ ꯍꯥꯏꯗꯤ ꯏꯁꯥꯅ ꯏꯁꯥ ꯌꯥꯝ ꯍꯟꯊꯅ ꯈꯟꯕꯁꯨ ꯐꯠꯇꯦꯗ ꯅꯠꯇ꯭ꯔꯣ
ꯃꯥꯅꯦ ꯑꯗꯨꯗꯨꯅ ꯎ ꯍꯣꯏ ꯑꯩꯅ ꯍꯣꯔꯦꯟ ꯅꯨꯃꯤꯗꯥꯡꯁꯦ ꯇꯨꯝꯃꯗꯤꯀꯣ ꯑꯩ ꯏꯁꯥ ꯃꯇꯤꯛ ꯆꯥꯔꯦ ꯍꯥꯏꯅ ꯈꯅꯤ ꯑꯗꯨꯗꯨꯅ ꯑꯁꯨꯝ ꯀꯤꯗꯅ ꯑꯗꯨꯝ ꯀꯤꯗꯅꯅꯦꯀꯣ ꯂꯥꯟꯗꯣ ꯑꯗꯨꯝ ꯆꯪꯈꯤꯕ ꯉꯝꯒꯅꯤ ꯍꯥꯏꯅ ꯊꯥꯖꯩ ꯑꯗꯣ ꯑꯩ ꯍꯧꯖꯤꯛꯁꯦ ꯎꯝ ꯍꯣꯏ ꯑꯗꯨꯃꯥꯏꯅ ꯑ ꯀꯩꯅꯣ ꯑꯣꯏꯖꯗ꯭ꯔꯁꯨ ꯄꯨꯂꯞ ꯀꯤ ꯑꯣꯏꯅ ꯍꯧꯖꯤꯛꯀꯤ ꯄꯣꯠꯁꯦ ꯆꯪꯕ ꯉꯝꯅꯤ ꯍꯥꯏꯕꯒꯤ ꯊꯥꯖꯕꯃꯛ ꯂꯩꯇ꯭ꯔꯁꯨꯅꯦꯀꯣ ꯑꯩ ꯏꯁꯥꯁꯦ ꯄꯥꯈꯠꯄꯗꯤ ꯄꯣꯛꯇꯦꯕꯀꯣ ꯑꯗꯨꯝ ꯑꯩ ꯊꯣꯛꯄ ꯑꯗꯨꯝ ꯇꯧꯅꯤ ꯍꯥꯏꯔꯒ ꯑꯗꯨꯝ ꯍꯧꯖꯤꯛ ꯑꯩ ꯀꯩꯅꯣ ꯇꯧꯗ꯭ꯔꯤ ꯐꯖꯅ ꯁꯦꯝ ꯁꯥꯗ꯭ꯔꯤꯗꯅꯀꯣ ꯑꯗꯨꯑꯣꯏꯔꯁꯨ ꯑꯗꯨꯏ ꯄꯣꯠꯇꯣ ꯍꯧꯔꯀꯥꯟꯗꯗꯤ ꯑꯗꯨꯝ ꯁꯦꯝ ꯁꯥꯕꯗꯣ ꯑꯗꯨꯝ ꯃꯅꯨꯡꯗꯨꯗ ꯑꯗꯨꯝ ꯇꯧꯁꯟꯈꯤꯅꯤ ꯍꯥꯏ ꯑꯩꯅ ꯑꯩꯅ ꯈꯜꯂꯦꯕꯀꯣ ꯑꯗꯨꯗꯨꯅꯁꯨ ꯄꯥꯈꯠꯇꯕ ꯑꯣꯏꯗꯣꯏꯅꯦ ꯑꯩꯒꯤꯁꯦ
ꯑꯦ ꯐꯩ ꯐꯩ ꯋꯥꯈꯟꯗꯤ ꯗꯣꯂꯥꯟ ꯁꯥꯒꯗꯕꯅꯦ ꯋꯥꯈꯜꯅ ꯈꯟꯕꯁꯤꯗꯤ ꯂꯝꯖꯤꯡ ꯈꯟꯅꯤꯡꯉꯣꯏ ꯈꯟ ꯌꯥꯏ ꯋꯥꯈꯜ ꯈꯟꯕꯒꯤ ꯂꯣꯏꯅꯥꯏꯗꯦ ꯑꯗꯨꯅ ꯈꯟꯒꯗꯕꯅꯤ ꯑꯗꯨ ꯅꯪꯅ ꯄꯥꯈꯠꯂꯒ ꯑꯀꯤꯕ ꯐꯥꯎꯗꯦ ꯍꯥꯏꯗꯨꯁꯨ ꯅꯪ ꯅꯁꯥꯗ ꯍꯥꯏꯗꯤ ꯈꯔ ꯅꯪꯅ ꯉꯝꯅꯤ ꯍꯥꯏꯕꯒꯤꯅꯤ ꯅꯪ ꯅꯁꯥꯗ ꯊꯥꯖꯕ ꯈꯔ ꯂꯩꯕꯩꯅꯦ ꯑꯗꯨ ꯂꯩꯗꯨ ꯌꯥꯝ ꯐꯔꯤꯕꯅꯤ ꯍꯥꯏꯗꯤ ꯈꯔ ꯍꯩꯁꯤꯡꯉ ꯍꯩꯔꯁꯨ ꯇꯧꯔꯁꯨ ꯑꯁ ꯑꯁ ꯑꯩ ꯕꯨ ꯍꯣꯔꯦꯟ ꯀꯃꯥꯏꯅ ꯇꯧꯗꯣꯏꯅꯣ ꯍꯥꯏꯔꯒ ꯌꯥꯝ ꯈꯟꯖꯥꯟꯅꯕ ꯌꯥꯝ ꯈꯟ ꯁꯤꯁꯨ ꯑꯩꯈꯣꯏꯒꯤ ꯌꯥꯝ ꯐꯠꯇꯦꯕ ꯑꯗꯨꯏꯗꯨꯅ ꯅꯪꯅ ꯑꯗꯨꯃꯥꯏꯅ ꯅꯪ ꯉꯝꯅꯤ ꯍꯥꯏꯔꯒ ꯅꯪ ꯅꯁꯥꯗ ꯊꯥꯖꯕ ꯂꯩꯔꯒ ꯑꯗꯨꯃꯥꯏꯟ ꯇꯧꯔꯤꯗꯨ ꯐꯔꯝꯅꯦ ꯑꯗꯣ ꯆꯪꯕ ꯆꯪꯈ꯭ꯔꯕ ꯑꯗꯨꯝ ꯃꯁꯥꯅ ꯉꯝꯅꯕ ꯑꯃ ꯑꯗꯨꯝ ꯂꯥꯛꯑꯗꯕꯅꯤ ꯑꯗꯨ ꯉꯝꯅꯕꯁꯨ ꯇꯧꯗꯣꯅꯦ ꯑꯗꯨꯅ ꯑꯗꯨ ꯑꯗꯨ ꯐꯩ ꯅꯪꯅ ꯑꯗꯨꯃꯥꯏꯅ ꯍꯥꯏꯗꯤ ꯉꯝꯒꯅꯤ ꯍꯥꯏꯕꯒꯤ ꯊꯥꯖꯕ ꯑꯃꯒ ꯂꯣꯏꯅꯅ ꯌꯥꯝꯅ ꯆꯤꯡꯃꯨꯛ ꯆꯥꯎꯅ ꯅꯪꯅ ꯍꯥꯏꯗꯤ ꯂꯦꯞ ꯄꯤꯗꯨ ꯅꯪꯒꯤ ꯋꯥꯈꯟꯗꯣ
ꯍꯣꯏ ꯆꯤꯡ ꯂꯦꯄ ꯁꯤꯡꯖꯦꯜ ꯂꯥꯞꯅ ꯂꯩꯔꯝ ꯂꯥꯞꯅ ꯂꯩꯕꯒꯤꯔ ꯈꯪꯗꯦ ꯄꯤꯛꯇ꯭ꯔꯣ ꯄꯤꯛꯅ ꯎꯏ ꯍꯥꯏꯗꯤ ꯌꯥꯝꯅ ꯆꯥꯎꯅ ꯎꯗ꯭ꯔꯤꯑꯕꯀꯣ ꯑꯗ ꯂꯦꯞꯄꯨꯗꯤ ꯂꯦꯞꯄꯦ ꯂꯦꯞꯄꯨꯗꯤ ꯂꯦꯞꯄꯦ ꯑꯩ ꯇꯧꯕ ꯉꯝꯃꯅꯤ ꯑꯩꯅ ꯇꯧꯕ ꯉꯝꯃꯒꯅꯤ ꯍꯥꯏꯕꯒꯤ ꯊꯥꯖꯕꯁꯨ ꯂꯩꯔꯦ ꯍꯥꯏ ꯑꯗꯨꯅ ꯍꯥꯏꯗꯤ ꯎꯝ ꯈꯪꯗꯦꯗ ꯄꯪꯈꯥꯏ ꯍꯥꯏꯖꯕ ꯍꯌꯦꯡ ꯀꯩ ꯇꯧꯗꯣꯏꯅꯣ ꯒ꯭ꯌꯥꯟ ꯇꯥꯄ ꯑꯣꯣꯟꯗꯣꯏꯕ ꯅꯠꯇ꯭ꯔꯥ ꯑꯗꯨꯗꯨꯅ ꯃꯥꯏ ꯃꯥꯏ ꯊꯣꯛꯄ ꯂꯥꯛꯆꯔꯁꯅꯤ ꯃꯐꯝ ꯃꯇꯝꯒꯤ ꯃꯇꯨꯡ ꯏꯟꯅ ꯅꯠꯇ꯭ꯔꯥ
ꯃꯥꯅꯤ ꯃꯥꯅꯤ ꯂꯥꯛꯇꯣꯅꯤ ꯑꯩꯈꯣꯏ ꯏꯁꯣꯔꯅ ꯇꯝꯕ ꯑꯐꯕ ꯑꯃ ꯑꯗꯨꯝ ꯂꯥꯛꯑꯗꯧꯅꯤ ꯀꯩꯁꯨ ꯈꯜꯂꯨꯅꯨ ꯑꯗꯣ ꯅꯪ ꯅꯁꯥ ꯅꯪ ꯅꯁꯥ ꯊꯥꯖꯔꯤꯕ ꯊꯥꯖꯔꯒ ꯅꯪ ꯇꯧꯕ ꯉꯝꯅꯤ ꯍꯥꯏꯕꯒꯤ ꯅꯪꯅ ꯑꯩꯈꯣꯏꯒꯤ ꯅꯁꯥꯅ ꯊꯥꯖꯕ ꯑꯃ ꯑꯃ ꯂꯩꯔꯤꯗꯣ ꯑꯗꯨꯅꯤ ꯈ꯭ꯋꯥꯏ ꯃꯔꯨ ꯑꯣꯏꯔꯤꯁꯦ ꯍꯥꯏꯗꯤ ꯋꯥꯈꯜꯁꯨ ꯋꯥꯔꯗꯤ ꯑꯗꯨꯃꯥꯏꯅ ꯉꯝꯃꯣꯏ ꯍꯥꯏꯔꯒ ꯏꯁꯥꯗ ꯆꯤꯡꯅꯔꯗꯤ ꯃꯥꯏ ꯄꯥꯛꯑꯣꯏꯗ꯭ꯔꯤꯅꯦꯕ ꯊꯕꯛꯇꯣ ꯑꯗꯨꯗ ꯀꯩꯁꯨ ꯇꯧꯔꯣꯏꯗ ꯍꯌꯦꯡ ꯅꯪ ꯅꯩꯁꯤꯜꯂꯝꯃꯣ ꯍꯥꯏꯁꯤꯅꯦ ꯅꯩꯁꯤꯜꯂꯝꯃꯣ
ꯅꯩꯁꯟꯂꯝꯒꯦ ꯑꯩꯅ ꯅꯩꯕ꯭ꯔꯥ ꯃꯣꯏꯅ ꯅꯩꯔꯛꯄ꯭ꯔꯥ ꯑꯃꯗꯤ ꯀꯟꯅ ꯇꯧꯔꯅꯤꯀꯣ ꯑꯗꯣ ꯑꯗꯨ ꯑꯣꯏꯔꯁꯨ ꯑꯩꯅ ꯉꯝꯒꯅꯤ ꯑꯩꯅ ꯉꯝꯒꯅꯤ ꯁꯤꯗꯅꯦ ꯍꯣꯏ ꯆꯨꯝꯃꯤꯚꯥꯞꯅ ꯗꯣꯂꯥꯟ ꯄꯪꯁꯥ ꯁꯥꯔꯦ ꯏꯇꯣꯝꯅ ꯄ ꯈꯥ ꯊꯉꯒ ꯆꯥꯏꯜꯂꯣꯔ ꯑꯗꯣ ꯌꯥꯝ ꯂꯥꯡꯉꯕ ꯃꯥꯜꯂꯦ ꯏꯆꯦ ꯊꯝꯃꯒꯦ ꯊꯝꯃꯁꯦ ꯀ ꯑꯩꯅ ꯅꯥꯠꯇꯌꯦ ꯌꯥ